ꯍꯜꯂꯣ
ꯍꯜꯂꯣ ꯇꯥꯕ꯭ꯔꫭ
ꯇꯥꯗꯦ
ꯑꯩꯌꯥ ꯇꯥꯎ ꯀꯩꯅꯣ
ꯎꯝ
ꯀꯔꯤ ꯇꯧꯔꯤꯅꯣ
ꯅꯪꯕꯨꯀꯣꯜ ꯇꯧꯕꯅꯦ ꯀꯁꯤ ꯇꯗꯦ
ꯑꯣ ꯑꯁ ꯑꯩ ꯈ꯭ꯋꯥꯡꯁꯦ ꯅꯥꯏꯅꯦ ꯑꯩꯒꯤ ꯕꯦꯛꯁꯦ ꯍꯅꯨꯈ꯭ꯔꯕꯅꯦꯅ
ꯎꯝ ꯍꯣꯏ ꯆꯥꯀ ꯆꯗ ꯕꯩꯒꯤꯅꯦ ꯑꯗꯨ ꯄꯖꯅ
ꯆꯥꯛ ꯆꯥꯗꯕꯩꯔꯥ ꯈꯪꯗ꯭ꯔꯦ ꯍꯅꯨꯈ꯭ꯔꯕꯩꯔꯥ ꯈꯪꯗꯦ ꯑꯩ ꯑꯗꯨꯝ ꯈ꯭ꯋꯥꯡꯗ ꯋꯥ ꯂꯩꯔꯦꯁꯤ ꯌꯥꯗ꯭ꯔꯦ
ꯑꯗꯨꯅꯦ ꯇꯨꯝꯃ ꯃꯇꯝ ꯆꯥꯅ ꯇꯨꯝꯃꯣ ꯆꯥꯔꯣ ꯍꯧꯖꯤꯛꯁꯨꯕꯣ ꯌꯦꯡꯉꯨꯅꯣ ꯇꯨꯝꯃꯣ ꯁꯤ ꯂꯣꯏꯔꯥ ꯀꯥꯟ ꯗꯥ
ꯕꯣꯜꯗꯤ ꯌꯦꯡꯂꯕ ꯌꯥꯗꯣꯏꯅꯦ ꯉꯁꯤꯗꯤ ꯃꯦꯁꯤ ꯒꯤꯅꯦ ꯑꯔꯖꯦꯟꯇꯤꯅ ꯅꯤꯅꯦ
ꯌꯦꯡꯔꯁꯨ ꯃꯦꯁꯤꯅ ꯅꯥꯪꯕꯨ
ꯑꯁ ꯄꯩꯁꯥ ꯄꯩꯁꯥꯗꯒꯤ ꯍꯦꯟꯅ ꯆꯥꯎꯕꯁꯦ ꯍꯔꯥꯎꯕꯁꯤꯅꯀꯣ ꯍꯔꯥꯎꯍꯧꯔꯗꯤ ꯌꯥꯔꯦ
ꯑꯋꯥ ꯑꯣ ꯌꯥꯝꯒ ꯇꯥꯏꯀꯣ ꯁꯤ
ꯎꯝ
ꯄꯩꯁꯥꯗꯒꯤ ꯍꯦꯟꯅ ꯆꯥꯎꯕꯗꯤ ꯍꯔꯥꯎꯕ ꯈꯛꯇ ꯉꯥꯏꯔꯦ ꯑꯗꯣ ꯍꯔꯥꯎꯕꯗꯤ
ꯍꯣꯏꯅꯦ ꯍꯣꯏ ꯅꯦ
ꯎꯝ ꯅꯪ ꯄꯩꯁꯥ ꯃꯌꯥꯝ ꯄꯥꯏꯔꯒ ꯍꯥꯎ ꯗꯗꯤ ꯌꯥꯗꯦ
ꯑ ꯑ ꯑꯩꯅ ꯇꯝ ꯑꯩꯅ ꯑꯩꯅ ꯇꯝꯖꯟꯕꯗꯣ ꯅꯪꯉꯣꯟꯗ ꯑꯩꯅ ꯅꯪꯉꯣꯟ ꯇꯥꯛꯁꯟꯕꯗꯣ ꯅꯪꯅ ꯑꯩꯉꯣꯟꯗ ꯑ ꯑꯍꯟꯅꯅꯦ ꯍꯥꯏꯗꯥꯏꯅꯦ ꯑꯩꯕꯨ ꯑꯍꯟꯗꯤ ꯇꯝꯕꯤꯕꯨ ꯇꯥꯕ ꯅꯠꯇ꯭ꯔꯣ
ꯋꯥꯎ ꯍꯣꯏꯅꯦ ꯍꯣꯏꯅꯦ ꯇꯥꯕꯤꯒꯁꯦ
ꯑꯗꯨ ꯍꯥꯏꯔꯒ ꯀꯩꯅꯣꯗꯣ ꯀꯩꯅꯣ ꯀꯩꯅꯣꯗꯣ ꯏꯆꯦꯗꯣ ꯑꯃ ꯈꯪꯕ꯭ꯔꯥ ꯈꯪꯉꯦ
ꯀꯅꯥ ꯑꯣꯏ
ꯅꯣꯏ ꯅꯣꯏ ꯅꯣꯏꯒ ꯇꯝꯃꯤꯟꯅꯕꯗꯣ
ꯑꯣ ꯍꯣꯏ ꯍ ꯍꯣ ꯍꯣꯏ
ꯑꯗꯨꯗꯣ ꯃꯥ ꯂꯣꯏꯈ꯭ꯔꯕꯣ ꯃꯥꯁꯨ
ꯎꯝ ꯂꯣꯏꯔꯦ ꯍꯣꯏ ꯑꯩꯒ ꯄꯨꯜꯂꯤꯃ
ꯁꯤ ꯃꯥꯁꯨ ꯂꯩꯇ꯭ꯔꯦ ꯑꯥꯗ ꯑꯗꯨꯗꯤ ꯍꯣꯡꯈ꯭ꯔꯦ ꯑꯃꯨꯛ
ꯎꯝ ꯃꯥꯗꯤ ꯁꯤ ꯂꯩꯍꯥꯎꯕꯅꯦ ꯃꯥꯗꯤ
ꯑꯣ
ꯂꯩꯍꯥꯎꯕꯅꯤ
ꯌꯥꯝ ꯐꯩꯅ ꯅꯣꯏꯁꯦ ꯌꯥꯝ ꯍꯔꯥꯎ ꯑꯅꯤ ꯂꯣ ꯈꯕꯔꯦ
ꯑꯁ ꯀꯔꯤꯅꯣ ꯍꯔꯥꯎꯗꯦ ꯀꯣꯛ ꯁꯥꯔꯒ ꯂꯩ ꯀꯥꯟꯁꯤꯗ ꯀꯔꯤꯅꯣ
ꯅꯪꯁꯦ ꯀꯩꯒꯤ ꯀꯣꯛ ꯁꯥꯕꯅꯣꯀꯣ ꯑꯩ ꯉꯁꯥꯏ ꯈꯪꯅꯤꯡꯉ ꯂꯩꯕꯅꯦ ꯑꯗꯣ
ꯅꯪ ꯂꯣꯏꯕ ꯀꯥꯟꯗ ꯈꯪꯔꯤꯅꯤ ꯅꯪꯁꯨ
ꯑꯩꯅ ꯑꯩꯅ ꯅꯃꯥꯟꯅꯕꯤꯉꯣꯟꯗꯁꯨ ꯀꯩꯒꯤ ꯀꯩꯒꯤ ꯋꯥ ꯂꯩꯕꯅꯣ ꯍꯥꯏꯔꯒ ꯑꯁꯈꯪꯗꯦꯍꯤ ꯑꯗꯨꯝ ꯃꯥ ꯑꯗꫭ ꯋꯥꯔ ꯂꯩꯕꯅꯦ
ꯀꯔꯤꯁꯤ ꯇꯧꯅꯤꯡ ꯃꯗ ꯅꯪꯁꯦ ꯤ ꯂ ꯀꯍꯤꯅꯤ ꯁꯥꯎꯕꯗꯤ ꯍꯩꯕ꯭ꯔꯣ ꯁꯥꯎꯕꯗꯤ ꯍꯩꯕ꯭ꯔꯣ
ꯁꯥꯎꯁꯨ ꯍꯥꯎꯏ ꯅꫭꯛꯁꯨ ꯀꯨꯁꯨ ꯌꯥꯝ ꯑꯗꯨꯝ ꯅꯣꯛꯑꯦ
ꯁꯥꯎꯔꯁꯨ ꯅꯣꯛꯄꯖꯥꯠꯇꯨꯔꫭ
ꯇ‌ꯦ ꯅꯠꯇ‌ꯦꯍ‌ꯦ
ꯁꯥꯎꯔꯁꯨ ꯃꯤ ꯈꯔꯗꯤ ꯁꯥꯎ ꯁꯥꯎꯔꯒ ꯅꯔꯛꯄꯁꯨ ꯂꯩꯗꯅ ꯑꯗꯨꯃꯥꯏꯅ ꯇꯧꯔꯝꯗꯧ ꯃꯥꯟꯕ ꯑꯗꯨꯏꯒꯤꯅꯦꯗ
ꯑꯩ ꯁꯥꯎꯗꯤ ꯋꯥ ꯉꯥꯡꯅꯤꯡꯗ‌ꯦ
ꯑ ꯁꯥꯎꯕꯗꯤ ꯁꯨꯎ ꯎꯗ꯭ꯔꯤꯕꯅꯤꯅ ꯈꯪꯗ꯭ꯔꯦꯕ ꯑꯩ ꯑꯗꯣ ꯅꯣꯛꯄꯗꯤ ꯐꯖꯅ ꯎꯈ꯭ꯔꯕ
ꯈꯤꯇꯪꯒꯨꯝꯕ ꯁꯥꯎꯔꯗꯤꯀꯣ ꯑꯗꯨꯝ ꯋꯥ ꯉꯥꯡꯒꯅꯤ ꯌꯥꯝ ꯌꯥꯝ ꯁꯥꯎꯔꯗꯤ ꯋꯥꯉꯥꯡꯕ
ꯑꯩꯅ ꯈꯟꯕꯗ ꯃꯥꯏꯒꯁꯦ ꯉꯥꯛꯁꯛ ꯉꯥꯡꯉ ꯂꯩꯔꯝꯗꯧ ꯃꯥꯜꯂꯦ ꯅꯪ ꯁꯥꯎ ꯗꯤ ꯁꯥꯎꯒꯅꯨ
ꯏꯁꯁ
ꯑꯁ‌ꯦꯡꯕꯅꯤ ꯂꯣꯛꯄꯗꯤ ꯐꯖꯅ ꯎꯈ꯭ꯔꯕ ꯅꯪꯁꯦ ꯑꯗꯣ
ꯎꯝ
ꯁꯥꯎꯕꯗꯤ ꯎꯗ꯭ꯔꯤꯕ ꯑꯗꯨꯒꯤꯅꯦ ꯑꯗꯨ ꯑꯩꯅꯦ ꯑꯁꯦ ꯃꯤ ꯅꯣꯛꯒꯟꯕ ꯈꯣꯁꯦ ꯀꯞꯄꯁꯦ ꯌꯦꯡꯅꯤꯡꯕ ꯑꯩꯅ ꯍꯥꯏꯕꯗꯤ
ꯏꯁ
ꯑꯗꯨꯒꯤꯅ‌ꯦꯗ
ꯑꯗꯨꯒ ꯑꯩ ꯀꯞꯄ ꯃꯇꯝꯗ ꯚꯗꯤꯑꯣ ꯅꯝꯃꯒ ꯅꯪ
ꯍꯣꯏ ꯍꯣꯏ ꯍꯣꯏ ꯌꯥꯏꯅꯦ ꯑꯗꯨꯁꯨ
ꯏꯤ ꯌꯥꯏꯑꯦ ꯀꯥꯏꯅ
ꯑꯁ ꯑꯁꯦꯡꯕꯅꯦ ꯑꯩꯗꯤ ꯌꯦꯡꯅ‌ꯦ ꯍꯥꯏꯔꯁꯨ ꯌꯦꯡꯒꯅꯤ
ꯍꫭꯏ ꯍꫭꯏꯅꯦ ꯍꫭꯏꯅꯦ ꯊꯕꯤꯔꯔꯒꯦ ꯑꯗꯨꯗꯤ
ꯎꯝ ꯑꯁꯤꯡꯕꯅꯦ ꯃꯤꯅ ꯂꯣꯛꯄꯗꯣ ꯑꯁ ꯅꯠꯇ‌ꯦ ꯃꯤꯅ ꯀꯞꯄꯗꯣ ꯑꯗꯨꯝ ꯅꯣꯛꯒꯟꯕꯈꯣꯏꯗꯣ ꯍꯔꯥꯎ ꯍꯔꯥꯎꯔꯒ ꯑꯗꯨꯝ ꯑꯩꯅ ꯑꯗꯨꯝ ꯎꯕꯗ ꯅꯣꯛꯈꯤꯕ ꯑꯗꯨꯝ ꯅꯣꯛꯑ ꯂꯩꯕꯈꫭꯁꯤꯡꯖ‌ꯦ ꯀꯄꯗꯁꯨ ꯎꯅꯤꯡꯉ‌ꯦ
ꯑꯥ ꯏꯝ ꯃꯨꯕꯤꯒꯨꯝꯕ ꯈꯔ ꯅꯨꯡꯁꯤ ꯍꯥꯏꯗꯤ ꯑꯥ ꯌꯦꯡꯕ ꯀꯥꯟꯗꯀꯣ ꯑꯩ ꯌꯥꯝ ꯁꯦꯟꯁꯤꯇꯤꯞ ꯑꯣꯏꯕꯗꯣ ꯑꯗꯨ ꯃꯨꯕꯤ ꯃꯨꯕꯤ ꯌ‌ꯦꯡꯉꯁꯨ ꯀꯞ ꯀꯅꯤ
ꯌꯥꯗ‌ꯦꯅ‌ꯦ ꯅꯪꯁ‌ꯦ ꯑꯗꯨꯗꯤ ꯑꯩꯒ ꯋꯥꯔꯤ ꯁꯥꯔꯒ ꯀꯞꯄ ꯂꯩꯔ ꯈꯪꯗꯔ ꯅꯪ ꯅꯦꯗꯅꯦ ꯐꯉꯅꯦ ꯑꯩꯁꯦ ꯋꯥꯔꯤ ꯁꯥꯕ ꯍꯩꯃꯟꯕꯒꯤ ꯀꯞꯄ ꯂꯩꯔꯒꯦꯕ ꯃꯕꯔ ꯀꯥꯔꯗ ꯅꯁꯔꯒ ꯑꯩ
ꯑꯩꯅ ꯈꯪꯕꯗꯤ ꯑꯁꯤꯒꯨꯝꯕꯧ ꯋꯥ ꯍꯥꯏꯗꯤ ꯋꯥꯗꯣ ꯄꯛ ꯉꯥꯡꯗꯨꯕꯤꯗ ꯑꯩ ꯅꯪ ꯑꯗꯨꯝ ꯈꯜꯂꯦꯕ ꯑꯗꯨ ꯅꯠꯇꯦꯡꯅꯗꯤꯦ ꯋꯥ ꯉ ꯋꯥ ꯉꯥꯡꯉꯦ
ꯍ ꯃꯅꯦ ꯑꯗꯨꯀꯥꯟꯅꯗꯤ ꯋꯥ ꯑꯃꯇ ꯍꯥꯏꯗꯦ ꯅ ꯉꯥꯡꯁꯨ ꯉꯥꯡꯗꯦ
ꯑ ꯑꯗꯨ ꯑꯗꯨ ꯃꯥꯏꯟ ꯁꯅꯦꯕ ꯑꯩꯁꯨ ꯃꯤ ꯈꯟꯕ ꯍꯥꯏꯕ ꯍꯥꯏꯇꯥꯔꯦ ꯑꯩꯅ ꯉꯥꯡꯅꯤꯡꯕ ꯃꯤ ꯍꯧꯈꯗꯤ ꯑꯉꯥꯡ ꯉꯥꯡꯕꯗꯣ
ꯍꯣꯏ ꯉꯥꯡꯅꯤꯡꯒꯗꯤ ꯁꯨꯡꯅꯥꯥꯡ ꯉꯥꯡꯉꯔꯣꯏ ꯃꯤ ꯃꯤ ꯂꯩꯔꯦ ꯑꯗꯨꯗꯤ
ꯍꯣꯏ ꯃꯤ ꯃꯤꯗ ꯂꯩ ꯑꯩꯁꯦ ꯑꯩꯁꯦ ꯑꯗꯨꯃꯥꯏꯅ ꯇꯧꯕꯅꯦꯕ ꯃꯤꯒꯤ ꯔꯦꯁꯄꯣꯟꯁꯇ ꯂꯩꯌꯦꯕ ꯑꯩꯁꯦ
ꯑꯣ
ꯑꯩꯅ ꯑꯩꯅ ꯑꯍꯥꯟꯕ ꯉꯥꯡꯒꯦꯔꯥ ꯑꯃ ꯑꯣꯏꯒꯦꯔꯥ ꯃꯤꯗꯨꯅ ꯑꯍꯥꯟꯅ ꯉꯥꯡꯕ ꯑꯣꯏꯒꯦꯔꯥ ꯑꯣꯏ ꯑꯩꯅ ꯑꯣꯏꯒꯦꯔꯥ ꯃꯣꯏꯅ ꯑꯩꯉꯣꯟꯗ ꯄꯤꯕ ꯔꯦꯁꯄꯣꯟꯁꯇꯣ ꯃꯣꯏꯅ ꯔꯦꯛꯁꯟ ꯄꯤꯕꯗꯣ ꯑꯗꯨꯒꯤ ꯃꯇꯨꯡꯉꯣꯟꯗ ꯑꯩ
ꯑꯥ
ꯑꯩꯅ ꯑꯩꯅ ꯑꯍꯥꯟꯕ ꯉꯥꯡꯕ ꯑꯣꯏꯔꯒ ꯃꯤꯅ ꯈꯣꯃꯛꯄ ꯑꯗꯨꯒꯤ ꯃꯇꯨꯡ ꯑꯗꯨꯒꯤ ꯃꯇꯨꯡꯗ ꯂꯩꯔꯕ ꯑꯗꯨꯒ ꯃꯣꯏꯅ ꯉꯉ ꯑꯣꯏꯔꯒꯗꯤ ꯀꯔꯤ ꯀꯃꯥꯏꯅ ꯉꯥꯡꯉꯛꯀꯦ ꯑꯗꯨꯒꯨꯝꯕꯗ ꯑꯗꯨꯅꯦꯗ ꯑꯩ ꯆꯁꯦꯕꯤ ꯑꯩ ꯆꯁ ꯒꯨꯝꯕꯗꯤ ꯁꯥꯏꯀꯣꯂꯣꯖꯤꯒꯨꯝꯕ ꯂꯧꯔꯝꯕꯗꯤ ꯄꯥꯗꯕꯅꯤꯗ
ꯎ
ꯍ
ꯑꯗꯨꯒꯤ ꯗ꯭ꯔꯣꯞ ꯑꯥꯎꯠ ꯇꯧꯔꯒ ꯆꯠꯂꯣ ꯅꯝ ꯑꯃꯨꯒ ꯑꯗꯨꯒꯤ
ꯑꯁ ꯌꯥꯗꯦ ꯌꯥꯗꯦ ꯑꯗꯨꯗꯤ
ꯎꯝ
ꯑꯩꯁꯤꯕꯨ ꯃꯤ ꯃꯁꯛ ꯌꯦꯡꯕꯗ ꯃꯣꯏ ꯃꯣꯏꯅ ꯈꯟꯕꯗꯣ ꯃꯣꯏꯅ ꯈꯟꯕꯗꯨ ꯈꯔ ꯈꯟꯗꯣꯛ ꯐꯩꯌꯦꯕ ꯑꯩꯁꯦ ꯃꯤꯒꯤ ꯁꯟꯒꯤ ꯑꯁ ꯃꯤ ꯑꯌꯥꯝꯕꯗꯤ ꯑꯗꯨꯃꯥꯏꯅ ꯈ ꯈꯔꯗꯤ ꯍꯩꯕꯅꯦ ꯑꯗꯣ ꯑꯩꯅ ꯍꯦꯟꯅ ꯍꯩꯕ ꯃꯥꯜꯂꯦꯀꯣ ꯇꯥꯏ
ꯎ ꯑꯗꯨꯗꯤ ꯑ ꯍꯥꯏꯔꯤ ꯑꯩ ꯍꯂꯛꯄ ꯀꯥꯟꯗ ꯎꯔꯗꯤ ꯑꯩ ꯁꯛꯇ ꯑꯗꯨꯝ ꯌꯦꯡꯉ ꯍꯥꯏ ꯌꯗ꯭ꯔꯗꯤ
ꯎꯝ ꯑꯩ ꯑꯩ ꯍꯥꯏꯕꯤꯌꯨꯨꯔꯥ ꯅꯪꯁꯨ ꯑꯩꯅ ꯈꯜꯂꯤꯁꯦ ꯅꯪꯁꯨ
ꯀꯩ ꯍꯥꯏꯒꯦ
ꯑꯁꯤꯁꯦ ꯑꯗꯨꯝ ꯑꯩꯉꯣꯟꯗ ꯀꯧꯗꯤ ꯀꯧꯔꯛꯑꯦꯕ ꯑꯥ ꯑꯗꯨꯒꯤ ꯑꯩꯅ ꯈꯜꯂꯤꯁꯦ ꯑꯣ ꯐꯁꯦ ꯏꯆꯝ ꯆꯝꯃꯦ ꯑꯣ ꯈꯜꯂꯦꯕ ꯑꯗꯨꯒ ꯑꯗꯨꯝ ꯉꯥꯡꯉꯗꯤ ꯈꯨꯝꯒꯅꯤ ꯁꯨꯃꯥꯏꯅ ꯈꯜꯂꯦꯕ
ꯑꯝ
ꯑꯗꯨ ꯑꯗꯨꯝ ꯃꯤ ꯀꯗꯤ ꯀꯦꯁ ꯀꯧꯕꯧꯕꯤꯔꯒ ꯅꯠꯇ꯭ꯔꯒ ꯀꯩꯅꯣ ꯍꯪꯉꯁꯨ ꯀ ꯍꯥꯏꯦ ꯐꯖꯅ ꯈꯨꯝꯕꯤꯗꯕ ꯂꯩ
ꯍ
ꯄꯤ ꯑꯩ ꯈꯪꯈ꯭ꯔꯦꯕ ꯑꯣ ꯁꯤꯁꯦ ꯑꯗꯨꯝ ꯀꯧꯔꯒ ꯀꯩꯅꯣ ꯍꯪꯉꯒ ꯂ ꯋꯥ ꯉꯥꯡꯉꯗꯤ ꯐꯖꯅ ꯈꯨꯝꯒꯅꯤ ꯍꯥꯏꯕ ꯑꯩꯈꯣꯏꯗꯣ ꯈꯪꯉꯦ
ꯍꯥꯏꯗꯤ ꯎꯝ ꯃꯤ ꯑꯅꯥꯎꯕꯥ ꯔꯖꯤ ꯍꯥꯏꯗꯤ ꯃꯤ ꯌꯥꯝ ꯈꯪꯅꯗꯤ ꯑꯩꯈꯣꯏ ꯑꯗꯨꯝ ꯏꯀꯥꯏꯕꯗꯣ ꯑꯗꯨꯝ ꯈꯔ ꯂꯩꯌꯦꯅ ꯑꯗꯨꯗꯣ ꯈꯪꯕ ꯅꯪꯁꯨ ꯅꯨꯄꯥ ꯍꯣꯏꯒꯤ ꯌꯥꯝꯗꯦꯅ ꯅꯣꯏꯒꯤ ꯅꯣꯏꯒꯤꯁꯨ ꯑꯗꯨꯒꯤꯅꯦ ꯀ꯭ꯔꯥꯏ ꯑꯩ ꯒ꯭ꯌꯥꯟ ꯇꯥ ꯒ꯭ꯌꯥꯟ ꯇꯥꯔꯦꯕ ꯑꯗꯨ ꯅꯪ ꯈꯔ ꯐꯤ ꯑꯣꯏꯔꯣꯏ ꯑꯗꯨꯣ ꯑꯩꯁꯨ ꯈꯪꯉꯦꯕ ꯑꯗꯨꯝ
ꯑꯁ ꯑꯩ ꯈꯨꯖꯤꯟꯁꯦ ꯐꯠꯇꯕ ꯀꯨꯏꯔꯦꯍꯦ
ꯑꯔꯦ
ꯈꯨꯖꯤꯠ ꯍꯥꯏꯅꯥ ꯍꯥꯏꯗꯤ ꯈꯨꯠꯀꯤꯗꯨ ꯅꯠꯇꯦ ꯈꯣꯡꯒꯤꯗꯨ ꯍ ꯃꯤꯗꯨꯣ ꯇꯟꯕ ꯍꯥꯏ ꯇꯔꯦ
ꯏꯁ
ꯈꯨꯠꯀꯤꯗꯤ ꯑꯗꯨꯝ ꯀꯛꯑꯦꯗ ꯆꯦꯟ ꯊꯝꯕꯗꯦ
ꯍ ꯍꯥꯏ
ꯍꯣꯡꯣꯡꯒꯦꯖꯣ ꯑꯁ
ꯑꯔꯖꯦꯟꯇꯤꯅꯥꯒꯤ ꯏꯃꯦꯁꯤ ꯌꯦꯡ ꯀꯀꯒ ꯍꯗꯗꯤ
ꯐꯨꯜ ꯀꯟꯁꯟꯇ꯭ꯔꯦꯁꯟꯅꯦ ꯅꯣ ꯗꯤꯁꯇꯔꯤꯛ ꯁꯟ
ꯆꯪꯕ ꯍꯩꯇꯕ ꯅꯨꯄꯥꯗꯨꯕꯨ ꯀꯟꯁꯦꯟꯇ꯭ꯔꯦꯠ ꯇꯧꯋꯦ ꯍꯥꯏꯔꯦ
ꯍꯣꯏꯁ ꯇꯧꯗꯣꯏꯅꯦ ꯇꯧꯗꯣꯏꯅꯦ
ꯇꯥꯏ
ꯅꯪ ꯈꯪꯗꯕꯒꯤꯅꯦꯀꯣ ꯅꯣꯏꯒꯤꯗꯨꯁꯨ ꯀꯩꯅꯣꯇꯤꯐꯥꯎ ꯆꯪꯗꯕꯅꯦ ꯑ ꯍꯥꯏ ꯋꯥꯔ ꯀꯞꯇ ꯇꯨ ꯊꯥꯎꯖꯟ ꯑꯩꯠꯇꯤꯟꯒꯤ ꯋꯥꯔꯜ ꯀꯞꯇꯣ ꯆꯪꯗꯕꯅꯦ ꯈꯪꯕ꯭ꯔꯥ
ꯑ ꯊꯥꯎꯖꯟ ꯑꯩꯠꯇꯤ ꯍ ꯃꯕꯥꯥꯅꯤꯕꯨ ꯑꯗꯨꯝ ꯌꯥꯝ ꯍꯩꯕ ꯈꯛꯇꯅꯤ ꯑꯗꯨꯝ ꯌꯥꯝ ꯅꯨꯡꯁꯤ ꯃꯕꯥꯅꯤꯅꯁꯨ ꯑꯗꯨꯝ ꯑꯩꯅ ꯎ ꯍꯥꯏ ꯎ ꯅꯥꯟ ꯍꯥꯏ ꯏꯅꯤꯦꯅ ꯃꯦꯁꯤ ꯁꯦꯝꯕ ꯌꯥꯝ ꯍꯣꯏ ꯍꯥꯏꯕꯗ ꯑꯗꯨꯒꯤ ꯈꯔꯟꯕ ꯂꯩ
ꯗꯕꯅꯤ
ꯑꯦ ꯍꯧꯖꯤ
ꯑ ꯍꯄ ꯇꯧꯗꯦꯍꯦ ꯁꯨꯝ ꯆꯝꯅ ꯆꯨꯝꯅ ꯍꯥꯏꯖꯕ ꯋꯥꯅꯤ
ꯍ
ꯍ ꯅꯥꯒꯡꯁꯦ ꯅꯇꯣꯝꯗ ꯂꯩꯕ꯭ꯔꯣꯅꯦ
ꯑꯩ
ꯑꯗꯣ
ꯑ ꯎꯝ ꯅꯠꯇꯦ ꯃꯤ ꯃꯤ ꯌꯥꯝ ꯂꯩ
ꯀꯩꯅꯦ ꯀꯖꯦ
ꯎꯝ
ꯁꯤꯗ ꯍꯜꯂꯛꯈꯣ ꯀꯩꯅꯣ ꯂꯩꯛꯕꯁꯨ ꯅꯨꯡꯉꯥꯏꯔꯝ ꯃꯣꯏ ꯅꯣꯏꯒꯤꯗꯣ ꯑꯁ
ꯍꯣꯏꯒꯅꯤꯂ ꯅꯦꯛꯁꯛ ꯃꯥ ꯑꯗꯨ ꯂꯥꯛꯂꯤꯥꯛ ꯀ
ꯎ ꯑꯗꯨꯃꯁ ꯂꯗꯛꯇꯦꯒ ꯁꯤ ꯅ ꯃꯥꯂꯗ ꯀ
ꯍꯣꯏ ꯂꯥꯛꯄꯗꯤ ꯂꯥꯛꯀꯅꯤ ꯑꯗꯨꯒ ꯑꯗꯨꯝ ꯍꯜꯂꯛꯀꯅꯤ
ꯑ ꯑꯗꯨꯗ ꯑꯃꯨꯛ ꯁꯠꯇꯕ ꯎꯝ ꯅꯣꯏꯒꯤ ꯄꯨꯟꯁꯤ ꯑꯣꯏꯅꯤꯡꯉꯤꯅꯦ ꯍꯧꯖꯤꯛꯁꯦ ꯑꯩ
ꯊꯠ ꯌꯥꯝ ꯋꯥꯔꯒ